ꯍꯂꯣ
ꯑ ꯍꯜꯂꯣ ꯇꯥꯕ꯭ꯔꯣ
ꯀꯣꯏ ꯇꯕ꯭ꯔꯥ
ꯀꯔꯤꯁꯨ ꯇꯧꯗꯦ ꯅꯪꯗꯤ ꯆꯤꯞꯁꯀꯨꯝꯕ ꯆꯥꯔꯦ
ꯆꯤꯞꯁ ꯀ ꯄ ꯆꯥꯕ꯭ꯔꯥ ꯑꯣ ꯇꯁ ꯆꯔꯕꯖꯗꯤꯦ ꯆꯥꯏꯦꯕ꯭ꯔꯣ
ꯆꯠ ꯉꯁꯤꯦ ꯆꯠ ꯆꯅꯤꯗ ꯑ
ꯊꯒꯦ
ꯑ ꯆꯤꯞꯁꯒꯨꯝꯕ ꯖꯨꯁꯀꯨꯝꯕ ꯆꯥꯛ ꯆ ꯍꯖ
ꯑꯥ
ꯆꯅꯤꯗ
ꯑꯥ
ꯃꯗꯤ
ꯆꯤꯞꯁꯀꯨꯝꯕꯅ ꯆꯥꯕ꯭ꯔꯥ ꯑꯩꯗꯤ ꯆꯥꯔ ꯍ ꯆꯤꯞꯄꯅ ꯆꯥꯔꯒ ꯂꯩ
ꯑꯣ ꯀꯔꯤ ꯍꯤꯟꯖꯥꯡꯅꯣ
ꯍꯥ
ꯀꯔꯤ ꯍꯤꯡꯖꯥꯡꯅ ꯆꯥꯔꯅꯥꯝ
ꯎꯝ ꯍꯋꯥꯏ
ꯑꯣ ꯍꯥꯏꯕ꯭ꯔꯣ
ꯍ ꯌꯥ ꯐꯥꯎꯦ
ꯍꯋꯥꯏ ꯈꯆꯔ
ꯍꯣꯏ ꯍꯣꯏ ꯑꯗꯨꯗ ꯑꯩꯒꯤ ꯏꯃꯥꯟꯅꯕꯤꯅ ꯉꯁꯤ ꯃꯒꯤ ꯕꯥꯔꯗꯦ ꯍꯥꯏꯁꯦ ꯆꯤꯛꯀꯟ ꯂꯣ ꯑꯗꯨꯒꯕ ꯆꯥꯏ
ꯍꯥꯕ꯭ꯔꯣꯕꯥꯗꯤ ꯆꯤꯀꯟꯗꯤ
ꯎꯝ ꯍꯋ ꯁ ꯍꯥꯎ ꯌꯥ ꯆꯥꯈꯦ ꯦꯁ ꯀꯔꯔꯤ ꯇꯕ꯭ꯔ
ꯀꯔꯤꯁꯨ ꯇꯣꯂꯦ ꯑꯗꯨꯝ ꯂꯩꯌꯦ
ꯑꯣ
ꯑꯗꯨꯝ ꯂꯩꯔꯒ ꯄꯨꯡ ꯀ꯭ꯂ ꯀ꯭ꯂꯥꯁ ꯆꯇ ꯃꯁꯤ ꯁꯨꯇꯅꯦ
ꯑꯣ
ꯄꯨꯡ ꯑꯨꯝ ꯂꯩꯔꯒ ꯄꯨꯡ ꯑꯅꯤꯒꯨꯝꯕꯗꯣ
ꯎꯝ
ꯕꯖꯔꯗ ꯆꯠꯈ꯭ꯔꯦ
ꯑꯣ ꯈꯔꯤ ꯇꯧꯔꯖꯦꯗ
ꯄꯣꯠꯀꯨꯝꯕ ꯐꯦꯁ ꯋꯥꯁꯒꯨꯝꯕ ꯀ꯭ꯔꯤꯝꯒꯨꯝꯕꯗꯣ ꯑꯩꯒꯤꯗꯤ ꯂꯣꯏꯔꯦ ꯑꯗꯨꯅꯦ
ꯑꯣ ꯑꯇꯄꯥ ꯂꯧꯔ
ꯍꯣꯏ ꯑꯗꯨꯒꯃ ꯂꯧꯔꯦ
ꯎꯝ
ꯑꯗꯨꯣ ꯑꯩ ꯀ꯭ꯔꯤꯝ ꯑꯃꯗꯣ ꯑꯩꯉꯣꯟꯗ ꯃꯦꯆꯤꯟ ꯇꯧꯗꯦ ꯑꯗꯨ ꯅꯪ ꯕꯥꯏꯛ ꯇꯨꯅꯤꯡꯕ꯭ꯔꯣ
ꯐꯔꯦ ꯀꯔꯤꯁ
ꯄꯤꯜꯒ꯭ꯔꯤꯝꯅꯦ ꯁꯟꯁꯀ꯭ꯔꯤꯝꯅꯦ
ꯑꯩꯗꯤ ꯁꯟꯁꯀ꯭ꯔꯤꯞ ꯑꯗꯨꯒꯨꯝꯕ ꯌꯨꯁ ꯇꯔꯦ ꯑꯩꯗꯤ ꯂꯤꯛꯃꯤ ꯀ꯭ꯔꯤꯝ ꯁꯟꯁꯀ꯭ꯔꯤꯝꯇꯕꯨ ꯌꯨꯁ ꯇꯧꯋꯦ ꯑꯗꯨꯒꯤ
ꯑꯣ ꯑꯇꯣꯞꯄꯅꯦꯀꯣ
ꯍꯣꯏ ꯂꯦꯛꯕꯤꯔꯣ ꯐꯩꯌꯦꯕ ꯑꯗꯨꯗꯀꯦ
ꯃꯁꯤꯅ ꯑꯣꯏꯔꯣ ꯅꯪꯉꯣꯟꯗ
ꯈꯔꯦꯕ
ꯑꯦꯛꯅꯤꯗꯤ ꯅꯪꯉꯣꯟꯗ ꯃꯦꯆꯤꯟ ꯇꯧꯔꯤꯕ꯭ꯔꯣ ꯑꯣꯏꯔꯤꯕ꯭ꯔꯣ
ꯍꯣꯏ ꯑꯗꯨꯗꯤ ꯅ ꯍꯥꯇꯒꯤꯦ ꯀ ꯂꯩ ꯀ ꯁꯋ
ꯑꯣ ꯑꯗꯨꯗꯤ ꯐꯔꯦ ꯑꯗꯨ ꯅꯪꯒꯤ ꯐ꯭ꯔꯦꯟꯕꯨꯁꯨ ꯍꯥꯏꯕꯤꯌꯣ ꯑꯩꯅ ꯁꯦꯜ ꯇꯧꯋꯦ ꯍꯥꯏꯕꯤꯌꯣ
ꯑꯣ ꯑꯩꯗ ꯍꯥꯏꯦꯀꯣ
ꯎꯝ ꯃ ꯃꯏ ꯇꯧꯅꯤꯡꯉꯦ ꯂꯩꯥꯏꯔꯗꯤ ꯑꯩꯗꯤ ꯔꯤꯁꯦꯜ ꯇꯧꯅꯤꯡꯉꯦ
ꯑ ꯀꯌꯥꯗ ꯂꯕ꯭ꯔꯥ
ꯑ ꯐꯣꯔ ꯍꯟꯗ꯭ꯔꯦꯠ ꯊ꯭ꯔꯤ ꯍꯟꯗ꯭ꯔꯦꯠ ꯁꯝꯊꯤꯡ ꯀꯣ
ꯑ
ꯇ꯭ꯔꯦꯟꯁꯦ ꯁꯝꯊꯤꯅ ꯕꯥꯏ ꯇꯧꯈ꯭ꯔꯦ ꯑꯗꯣ ꯊ꯭ꯔꯤ ꯍꯟꯗ꯭ꯔꯦꯠꯀꯨꯝꯕꯕꯁꯤ ꯁꯦꯜ ꯇꯧꯕꯤꯒꯦ
ꯑꯣ ꯍꯣꯏ ꯍꯜꯄꯤꯒꯦꯗ
ꯍꯣꯏ ꯍꯥꯡꯕꯤꯌꯣ
ꯎ ꯀꯩ ꯀꯔꯤ ꯇ ꯆ꯭ꯔ ꯆꯆ ꯆꯠꯀꯤꯔ ꯅꯗꯦ
ꯍꯣꯏ ꯆꯠꯀꯦ
ꯎꯝ ꯍꯣꯏꯁꯨ ꯆꯠ ꯆꯦ ꯁ ꯆꯖ ꯀ ꯀꯦꯊꯂꯤ ꯔꯔꯗꯤ
ꯑꯩꯗꯤ ꯀꯦꯊꯂꯤꯛꯅꯦ
ꯑꯣ
ꯍꯣꯏ ꯑꯗꯨ ꯑꯗꯨ ꯑꯗꯨ ꯑꯣꯏꯔꯁꯨ ꯑꯩ ꯕꯦꯞꯇꯤꯁ ꯆꯔꯆꯇ ꯍꯌꯦꯡꯗꯤ ꯅ ꯆ ꯆ ꯆꯂꯦ
ꯎꯝ
ꯒꯥꯟꯙꯤ ꯅꯝꯕꯕꯇꯤꯁꯔꯒꯦ ꯊꯂꯤꯗ꯭ꯔꯥ
ꯑꯦꯗꯤ ꯥꯛ ꯆꯁꯤꯗꯤ ꯑꯞ ꯆꯁ ꯆꯔ ꯆꯥ ꯆꯀꯤ
ꯑꯗꯨꯒ ꯄꯨꯂꯥꯞ ꯆꯥꯁꯤꯔꯥ
ꯀꯩꯕ
ꯄꯨꯂꯞ ꯏꯕꯥꯅꯤ ꯆꯁꯤꯔꯥ ꯆꯆꯗ
ꯀꯔꯦꯕ
ꯀ ꯄꯨꯨꯂꯕ ꯏꯕꯥꯅꯤ ꯆꯁ ꯔꯥ ꯆꯁ ꯗ
ꯍ ꯌꯥꯗꯁꯨꯣ
ꯎꯝ ꯑꯗꯣ ꯄꯨꯡ ꯀꯌꯥꯗ ꯏꯁꯇꯥꯔꯠ ꯇꯧꯋꯦ
ꯑꯩꯈꯣꯏꯗꯗꯤ ꯁꯦꯚꯦꯟ ꯑꯣꯏꯅ ꯁꯠꯣꯛꯑꯦ ꯈꯣꯏꯒꯠ
ꯑꯩꯈꯣꯏꯗꯤ ꯁꯚꯦꯟ ꯊꯥꯔꯇꯤ
ꯎꯝ
ꯑꯗꯨꯗ ꯑ
ꯐꯔ ꯑꯣꯏꯕ꯭ꯔꯥ ꯅꯤꯌꯥꯔ ꯑꯣꯏꯔꯦ
ꯔꯑꯣ ꯐꯔꯛꯑꯣꯏ ꯗꯦꯗꯥ ꯌꯦꯔꯛꯑꯣꯏ
ꯑꯗꯨ ꯑꯣꯇꯣ ꯅꯣꯏꯔꯒ ꯆꯠꯁꯦꯀꯣ
ꯑꯔꯦꯕꯁ ꯍꯣꯏ ꯌꯥꯏ
ꯑꯗꯨ ꯑꯣꯇꯣꯒꯤ ꯐꯤꯦꯌꯔꯗꯤ ꯀꯩꯌꯦ ꯀꯩꯒꯔꯥ
ꯑꯩꯈꯣꯏꯒꯤ ꯗꯗꯤ ꯇ꯭ꯋꯦꯟꯇꯤ ꯇ꯭ꯋꯦꯟꯇꯤ ꯑꯣꯏꯅ ꯆꯠꯄꯅꯦ
ꯅꯪ ꯑꯣꯇꯣ ꯗ꯭ꯔꯥꯏꯚꯔ ꯃꯤ ꯈꯕꯥꯒ ꯂꯥꯏꯔꯕ꯭ꯔꯣ
ꯎꯝ ꯍꯣꯏꯈꯣꯏ ꯀꯣ ꯀꯣ ꯑꯩꯈꯣꯏꯕꯨ ꯈꯥꯎꯔꯒ ꯖꯗ ꯆꯠ ꯆꯠꯄꯅꯦ
ꯑꯗꯨꯗꯣ ꯑꯗꯨ ꯑꯣꯇꯣꯞꯀ ꯔꯣꯀꯟꯗꯥꯅ
ꯔꯤꯇꯅꯦꯟꯗꯨ ꯍꯣꯏ ꯇꯥꯏꯌꯦꯦ
ꯅꯪꯅ ꯑꯣꯇꯣꯛ ꯈꯣꯔꯣꯀꯣ
ꯍꯣꯏ ꯍꯣꯏ ꯑꯩꯁ ꯀꯧꯏꯦ ꯅꯈꯣꯏ ꯃꯤ ꯀꯩ ꯂꯩꯌꯦ ꯅꯈꯣꯏꯗ ꯑꯗꯨꯝꯃꯦ
ꯑꯩꯈꯣꯏꯗꯤ ꯃꯤ ꯑꯍꯨꯝ ꯃꯥꯜꯂꯦ ꯑꯃ ꯑꯍꯨꯝ ꯃꯔꯤ ꯃꯥꯂꯦ
ꯑꯩꯈꯣꯏꯒꯤ ꯔꯨꯝꯗ
ꯊꯣꯏ
ꯑꯣ ꯌꯥꯏꯗꯤ ꯍꯣꯏ ꯇꯣ ꯑꯂ ꯆꯠ ꯋꯥꯏꯌꯦ ꯑꯗꯨ ꯄꯆꯆꯤꯁ ꯆꯔꯁꯥ ꯀꯣꯔ
ꯍꯣꯏ
ꯍꯣꯏ ꯌꯥꯏ
ꯌꯥꯏꯦ ꯍꯣꯏ ꯑꯗꯨ ꯅꯪ ꯀꯔꯤ ꯗ꯭ꯔꯦꯁ ꯁꯦꯠꯅꯤꯡꯉꯦ
ꯍꯥꯏꯗ ꯐꯣꯔꯃꯦꯜꯒꯨꯝꯕ ꯅꯅꯥꯆꯠꯀꯦ
ꯑꯣ ꯀꯔꯤ ꯃꯆꯨꯅꯦ
ꯑ
ꯀꯔꯤꯃ
ꯑꯂꯦ ꯏ
ꯅꯪ ꯅꯪꯒꯤ ꯐꯣꯔꯃꯦꯜꯗꯤ ꯀꯔꯤꯒꯤ ꯃꯆꯨꯅꯦ
ꯕ꯭ꯂꯦꯛ
ꯍꯤꯜ ꯁꯦꯄꯦꯔꯥ
ꯃꯗ ꯄ꯭ꯂ꯭ꯂꯦꯟ
ꯑꯣ ꯑꯁꯨꯁꯨ ꯍꯤꯜꯗꯤꯇꯥꯂꯦ
ꯑꯩꯗꯤ ꯀꯦꯞ ꯄꯍꯤꯗ
ꯎꯝ ꯐ ꯐꯖꯗꯤ ꯐꯖꯔꯦ ꯑꯗꯨ ꯑꯗꯨꯗꯤ ꯍꯤꯜ ꯁꯦꯞꯀꯗꯤ ꯋꯥꯔꯦꯀꯣ
ꯎꯝ ꯋꯥꯣꯏ ꯇ
ꯎꯝ
ꯅꯥꯟ ꯆꯁꯜ ꯑꯩꯣꯏꯇꯒꯕ ꯑꯃꯒ
ꯁꯟꯗꯦ ꯆꯁ ꯆꯠꯞꯄꯗ ꯎ ꯑꯩꯒꯤ ꯐ꯭ꯔꯦꯟꯅ ꯑꯩꯒꯤ ꯐ꯭ꯔꯦꯟꯁꯤꯡꯅ ꯍꯥꯏꯌꯦ ꯕꯜꯁꯤꯗ ꯆꯠ ꯃꯤ ꯑꯃꯅ ꯕꯖꯔꯗ ꯆ ꯆꯠꯅꯤꯡꯁ ꯁꯦꯀꯦꯟ ꯍꯦꯟꯒꯨꯝꯕ ꯌꯦꯡꯅꯤꯡꯉꯦ ꯍꯥꯏꯌꯦ ꯑꯗꯨ ꯃꯤꯑꯣꯏ ꯑꯃꯅ ꯔꯦꯁꯇꯨꯔꯦꯟꯗ ꯆꯠꯅꯤꯡꯉꯦ ꯍꯥꯏꯌꯦ ꯑꯗꯣ ꯈꯗꯦ
ꯖꯔꯦ ꯆꯁꯦ
ꯅꯪꯁꯨ ꯆꯠꯅꯤꯡꯕ꯭ꯔꯣ
ꯍꯣꯏ ꯑꯍꯣꯏ ꯑꯩꯁꯨ ꯀ꯭ꯔꯤꯝ ꯂꯧꯅꯤꯡꯉꯦ ꯍꯥ
ꯑꯣ ꯀ꯭ꯔꯤ ꯀ꯭ꯔꯤꯝ ꯔ
ꯍꯣꯏ ꯑꯁ
ꯌꯥꯏ ꯌꯥ
ꯑꯗꯨꯗꯤ ꯖꯔꯗ ꯆꯂꯗꯤꯀ
ꯍ ꯌꯥꯏ
ꯎꯝ ꯅꯪꯒꯤ ꯌꯨꯝꯗ ꯃꯤꯒꯥꯏꯌꯦꯜꯂꯌꯦꯦ
ꯑꯐ
ꯅꯪ ꯍꯧꯖꯤꯛ ꯊꯕꯛ ꯆꯤꯜꯂꯤꯕ꯭ꯔꯣ
ꯐꯔꯗꯦ ꯍꯣꯏ
ꯑꯣ ꯀꯔꯤꯒꯤ ꯊꯕꯛ
ꯑ ꯑꯗꯨꯗ ꯏꯃꯅꯕꯒꯤ ꯏꯃꯥꯅꯕꯤ ꯍꯣꯏꯒꯤ ꯔꯨꯝꯝꯗ ꯆꯠꯄ ꯑꯁ ꯑꯩꯒꯤ ꯉꯁꯤꯁꯨꯇ ꯃ ꯌꯥꯗ꯭ꯔꯦ
ꯀꯒꯤꯅꯣ
ꯈꯪꯗꯦ ꯅꯥꯏ ꯇ ꯍꯥꯏꯒꯤ ꯍꯣꯏ ꯆꯤꯂꯤ ꯆꯕ ꯆꯤ ꯆꯄ ꯑ ꯆꯕꯒꯤ ꯒꯤꯔ ꯐꯨꯜꯗꯦ
ꯑꯣ
ꯔꯦ
ꯌꯥꯝꯅ ꯅꯥꯕ꯭ꯔꯣ
ꯇꯥꯕ꯭ꯔꯣ
ꯅꯪꯒꯤ ꯏꯃꯨꯡꯁꯤꯡꯗꯤ ꯌꯨꯝꯗ ꯂꯩꯕ꯭ꯔꯥ
ꯍꯣꯏ ꯂꯣꯏꯅ ꯃꯜꯂꯌꯦꯦ
ꯑꯣ ꯀꯔꯤ ꯀꯔꯤ ꯇꯧꯕ꯭ꯔꯕꯈꯣꯏꯗꯤ
ꯀꯔꯤꯁꯨ ꯇꯣꯗ
ꯑ ꯑꯗꯨꯝ ꯅꯥꯏꯕ꯭ꯔꯥ
ꯑꯗꯨꯝ ꯂꯩꯔ ꯑꯗꯣ ꯎꯝ ꯀꯔꯤꯛ ꯒꯥꯔꯗꯦꯟꯒꯨꯝꯕ ꯈꯔ ꯇ ꯑꯣꯏ
ꯑꯗ ꯑꯗꯨꯗꯤ
ꯅꯪꯒꯤ ꯌꯨꯝꯒꯤ ꯃꯤꯗꯤ
ꯐꯔꯦꯕ
ꯅꯪꯒꯤ ꯌꯨꯝꯒꯤ ꯃꯤꯗꯤ ꯅꯪꯒꯤ ꯌꯨꯝꯒꯤ ꯃꯤꯗꯤ ꯀꯔꯤ ꯇꯧꯋꯦ
ꯑꯁ ꯑꯗꯨꯝ ꯂꯩꯌꯦꯗ ꯑꯃꯨꯛ ꯀꯁꯨ ꯀꯩꯁꯨ ꯇꯧꯗꯦ ꯑꯃꯨꯛ ꯍꯣꯏꯗꯤ
ꯍꯥ
ꯃꯈꯣꯏꯗꯤ ꯑꯗꯨꯝ ꯂꯩꯌꯦ ꯀꯔꯤ ꯇꯧꯗꯦ ꯃꯅꯨꯡꯉꯥꯏꯔ ꯀꯗ ꯌꯥꯅ ꯀꯁ
ꯑ ꯐꯔꯦ ꯐꯔꯦ ꯆꯞ ꯃꯥꯟꯅꯏꯌꯦꯀꯣ ꯑꯗꯨꯅ ꯃꯤꯃꯤꯁꯤꯡꯒꯤꯖꯒꯨꯝꯕ ꯄꯥꯝꯕ
ꯄꯥꯝꯃꯦ ꯄꯝꯃꯦ ꯉꯁꯥꯏ ꯁ ꯆꯥꯗꯒ ꯄꯨꯅꯑ
ꯑꯣ ꯒꯦꯁꯇ꯭ꯔꯤꯠ ꯂꯥꯏꯕ ꯃꯥꯜꯂꯦ ꯅꯪꯒꯤꯁꯨ
ꯍꯣꯏꯒꯤꯦꯁ ꯈꯔ ꯂꯩ ꯃꯃꯜꯂꯦ
ꯍꯣꯏ ꯑꯩꯁꯨ ꯄꯥꯝꯃꯦ ꯍꯣꯏ
ꯑꯣ ꯍꯧ ꯎꯆ ꯍꯧ ꯎꯆ ꯎꯆꯒꯤꯁꯨ ꯆꯥꯕ꯭ꯔꯥꯗ
ꯍꯧꯗꯤꯁꯨ ꯆꯥꯦ ꯆꯤꯞꯁ ꯒꯕꯥ ꯆꯤꯞꯁ ꯃꯤ ꯁꯤꯡꯖꯨ ꯑ ꯃꯖꯥ ꯂꯥꯛ ꯑꯣꯥꯎ ꯆ
ꯅꯅ ꯄꯤꯗ꯭ꯔꯗꯤ ꯑꯩꯩꯅ ꯑꯩ ꯆꯥꯒꯦ ꯍꯥꯏꯔꯛ ꯂ ꯃꯇꯝ ꯄꯤꯗ ꯊ ꯀꯥꯏ
ꯑꯩ ꯀꯔꯤꯅꯣ ꯑꯩ ꯄꯤꯒꯦ ꯂꯥꯛꯑꯣ
ꯏꯀꯥꯏꯌꯦꯦ ꯅꯪꯅ ꯄꯤꯗꯅꯔꯤ ꯏꯀꯥꯏꯌꯦ
ꯅꯪꯁꯨ ꯍꯦꯃꯜꯏꯀꯣ ꯂꯥꯛꯑꯣ
ꯀꯗꯥꯏ ꯀꯗꯥ ꯂꯩꯕ꯭ꯔꯥ
ꯑꯩꯒꯤ ꯏꯃꯥꯟꯅꯨꯕꯤ ꯃꯤ ꯑꯃ ꯑꯗꯨꯝ ꯑꯟ ꯈ ꯇꯒꯥꯏ